ꯇꯕ꯭ꯔꯣ ꯔꯣ ꯅꯪꯁꯨ
ꯑꯣ
ꯀꯔꯤ ꯇꯧꯔꯒ ꯂꯩꯕ꯭ꯔꯣ
ꯑꯣ
ꯅꯪꯗꯤ
ꯑꯩꯗꯤ ꯕꯣꯜ ꯌꯦꯡꯉꯔ ꯍꯧꯖꯤꯛ ꯈꯛꯇ ꯂꯣꯏꯕꯗ ꯉꯥꯏꯔꯤ
ꯑꯣ
ꯅꯪꯗꯤ ꯍꯣꯏ ꯅꯨꯡꯉꯥꯏꯌꯦ ꯑꯗꯣ ꯑꯩ ꯃꯊꯥ ꯌꯥꯝ ꯁꯥꯏꯑꯦ ꯑꯩꯈꯣꯏꯒꯤ ꯃꯩ ꯇꯧꯒꯦꯔꯥꯅ
ꯊꯒ꯭ꯔꯣ ꯁꯥꯒꯅꯨ
ꯈꯪꯗꯦ ꯀꯃꯥꯏ ꯇꯧꯒꯦꯔꯥ
ꯃꯊꯥ ꯁꯥꯔꯕ꯭ꯔ
ꯍꯣꯏ ꯆꯥꯛ ꯆꯥꯔꯦ ꯅꯪꯗꯤ
ꯑꯩꯈꯣꯏꯁꯨ ꯆꯥꯔꯦ ꯀꯩ ꯃꯊꯦꯜ ꯆꯥꯔꯦ
ꯉꯁꯤꯗꯤ ꯑꯩꯈꯣꯏ ꯏꯃꯥꯟꯅꯕꯤꯅ ꯃꯁꯔꯨꯝꯒ ꯑꯗꯨꯒ ꯉꯥꯎꯔꯒ ꯆꯥꯏꯌꯦ
ꯑꯩꯈꯣꯏ ꯁꯧꯒ꯭ꯔꯤ
ꯑꯣ ꯍꯥꯎꯑꯅꯤ ꯍꯦ ꯐ꯭ꯔꯦꯁ ꯇꯨꯔ
ꯑꯥ
ꯎ ꯑꯁ ꯑꯩ ꯅꯪꯕꯨꯁꯨ ꯚꯤꯗꯤꯑꯣ ꯀꯣꯜ ꯇꯧꯒꯦ ꯍꯥꯏꯕ ꯑꯗꯣ ꯏꯕꯥꯅꯤꯁꯦ ꯃꯨꯛ ꯀ ꯇ ꯇꯧꯗꯅ ꯂꯩꯔ‌ꯦ ꯅꯪꯒꯤꯗꯣ ꯑꯩ ꯁꯦꯝꯕꯤꯒꯦꯅ ꯍꯟꯕꯅꯦꯕ
ꯍꯌꯦꯡ ꯇꯧꯁꯤ
ꯍꯣꯏ ꯅꯪ ꯑꯩ ꯀ꯭ꯂꯥꯁ ꯍꯜꯂꯛꯑꯒ ꯑꯩ ꯑꯣ ꯅꯠꯇꯦ ꯍꯌꯦꯡꯗꯤ ꯑꯩ ꯎꯝ ꯃꯄꯥꯟ ꯍꯥꯟꯅ ꯊꯣꯛꯑꯒ ꯍꯜꯂꯛꯄꯗ ꯑꯩ ꯍꯥꯏꯔꯛꯀꯦ ꯑꯗꯨꯗ ꯅꯪ ꯌꯥꯔꯗꯤ ꯇꯧꯔꯁꯦꯀꯣ
ꯑꯣ ꯑꯣ ꯍꯌꯦꯡ ꯀ꯭ꯂꯥꯁ ꯆꯠꯀꯦꯔꯥ
ꯍꯣꯏ ꯑꯌꯨꯛꯇ ꯑꯩ ꯗ꯭ꯌꯨꯇꯤ ꯂꯩꯕꯒꯤ ꯍꯥꯟꯅ ꯗ꯭ꯌꯨꯇꯤ ꯆꯠꯂꯅꯤ ꯑꯗꯨꯒ ꯑꯩꯒꯤ ꯁꯤꯝꯁꯦ ꯌꯥꯗ꯭ꯔꯕꯒꯤꯀꯣ ꯑꯗꯨꯒꯤ ꯁꯤꯝ ꯑꯁ ꯈꯪꯗꯦ ꯑꯩꯒꯤꯗꯣ ꯈꯔ ꯆꯍꯤꯗꯣ ꯁꯦꯚꯦꯟ ꯌꯥꯔꯁꯃꯨꯛ ꯗꯤ ꯄꯥꯏꯕ ꯃꯥꯂꯦꯕꯥ ꯁꯤ ꯁꯤꯝꯁꯦ ꯑꯗꯨ ꯑꯣꯏꯕꯒꯤꯅ ꯉ ꯔꯥꯡꯗꯣ ꯑꯣ ꯉꯁꯤ ꯄꯨꯡ ꯕꯥꯔꯣꯗ ꯔꯤꯆꯥꯔꯆ ꯀꯥꯞꯄꯅꯦꯕ ꯅꯨꯡꯗꯥꯡꯒꯤ ꯄꯨꯡ ꯕꯥꯔꯣꯗꯣ ꯑꯗꯨꯗ ꯔꯤꯆꯥꯔꯖ ꯀꯥꯞꯕꯒ ꯑꯩꯒꯤꯁꯦ ꯌꯥꯗ꯭ꯔꯦꯕ ꯃꯤꯉꯣꯟꯗ ꯑꯩꯅ ꯑꯥꯎꯠꯒꯣꯋꯤꯡ ꯀꯣꯜꯒ ꯃꯣꯕꯥꯏꯜ ꯗꯥꯇꯥ ꯄꯥꯏꯕ ꯌꯥꯗ꯭ꯔꯦꯕ ꯑꯗꯨꯒꯤ ꯃꯤꯅ ꯏꯟꯀꯃꯤꯡ ꯀꯣꯜꯗꯤ ꯇꯧꯔꯛꯄ ꯌꯥꯏꯑꯦ ꯑꯗꯨꯒꯤ ꯑꯗꯨ ꯑꯩꯒꯤꯁꯦ ꯑꯩꯒꯤꯅ ꯏꯁꯥꯒꯤꯗ ꯂꯥꯎꯗꯕꯒꯤꯀꯣ ꯁꯤꯝꯗꯣ ꯑꯗꯨ ꯑꯣꯏꯕꯒꯤ ꯑꯅꯧꯕ ꯄꯥꯏꯗ꯭ꯔꯗꯤ ꯌꯥꯔꯔꯣꯏꯅ ꯍꯥꯏꯔꯛꯄ
ꯑꯝ
ꯑꯗꯨꯗꯒꯤ ꯑꯩꯁꯨ ꯃꯊꯥ ꯌꯥꯝ ꯁꯥꯏꯑꯦ ꯋꯥꯔꯗꯦꯟꯅ ꯑꯩꯈꯣꯏꯕꯨ ꯃꯄꯥꯟꯁꯨꯨ ꯊꯣꯛꯍꯟꯕ ꯌꯥꯗ꯭ꯔꯒ ꯂꯩꯌꯦ ꯍꯧꯖꯤꯛ
ꯍꯣꯏ ꯑꯗꯨ ꯑꯩꯈꯣꯏꯒꯤ ꯑꯣꯖꯥꯗꯒꯤ ꯂꯧꯑꯣꯅ ꯍꯥꯏꯔꯛꯄ ꯑꯗꯨ ꯑꯩꯈꯣꯏ ꯑꯣꯖꯥꯗꯣ ꯑꯩꯗꯣ ꯍꯟꯗꯛ ꯎꯝ ꯆꯠꯂꯒ ꯍꯜꯂꯛꯄꯗꯣ ꯀꯨꯏꯗ꯭ꯔꯤꯑꯦꯅ
ꯎꯝ
ꯑꯗꯨ ꯑꯣꯏꯕꯒꯤ ꯑꯩꯒꯤꯁꯦ ꯄꯥꯁꯁꯦ ꯄꯤꯒꯦꯔꯥ ꯄꯤꯔꯣꯏꯗ꯭ꯔꯥ ꯑꯗꯨꯒꯤ ꯉꯥꯡꯅꯔꯅꯤ ꯑꯣꯖꯥꯗ ꯍꯌꯦꯡ ꯑꯌꯨꯛ ꯑꯃꯨꯛꯀ ꯑ ꯊꯕꯛ ꯆꯤꯟꯕꯅ ꯂꯣꯏꯔꯦ ꯑꯗꯨ ꯑꯦꯁꯥꯏꯟꯃꯦꯟꯁꯨ ꯗꯥꯏꯒ꯭ꯔꯥꯝ ꯅꯞꯇꯕꯒꯤꯀꯣ ꯍꯧꯖꯤꯛ ꯍꯣꯏ ꯑꯣꯖꯥꯅ ꯑꯗꯨꯗꯣ ꯍꯌꯦꯡ ꯄꯨꯡ ꯅꯥꯏꯟ ꯃꯃꯥꯡꯗ ꯅꯞꯄ ꯂꯣꯏꯗ꯭ꯔꯒ ꯄꯨꯔꯛꯑꯗꯤ ꯑꯦꯇꯦꯟꯗꯦꯟꯁ ꯁꯨꯡ ꯍꯥꯞ ꯄꯔꯣꯏ ꯍꯥꯏꯌꯦ ꯑꯩ ꯊꯕꯛ ꯆꯤꯟꯕꯅ ꯂꯣꯏꯔꯦ ꯕꯣꯜꯁꯨ ꯌꯦꯡꯅꯤꯡꯒꯦ
ꯍꯣꯏ ꯌꯦꯡꯉ ꯇꯧꯔꯣ ꯑꯗꯨꯗꯤ
ꯏꯁꯇꯤꯛꯀꯥꯔ ꯅꯠꯇꯦ ꯗꯥꯏꯒ꯭ꯔꯥꯝꯗꯣ ꯃꯆꯦꯠ ꯃꯆꯦꯠ ꯐꯣꯔꯇꯤ ꯐꯥꯏꯚ ꯂꯩꯌꯦꯕ ꯑꯗꯨꯗꯒꯤ ꯃꯥꯒꯤ ꯏꯁꯄꯦꯁꯦꯜ ꯇꯦꯁꯅ ꯑꯃ ꯂꯩꯕꯅꯦꯕ ꯑꯗꯨꯗꯒꯤ ꯑꯃ ꯑꯃ ꯊꯤꯗꯣꯏꯅꯦ ꯑꯗꯨꯒꯤ ꯍꯧꯖꯤꯛꯁꯦ ꯀꯣꯛ ꯁꯥꯔꯒ ꯑꯩꯅ ꯃꯆꯥ ꯃꯆꯥ ꯂꯧꯊꯣꯛꯑꯒ ꯎꯝ ꯀꯥꯇꯤꯅ ꯂꯧꯊꯣꯛꯈ꯭ꯔꯕ ꯑꯗꯨꯗꯒꯤ ꯍꯧꯖꯤꯛꯁꯦ ꯇꯥꯞ ꯄꯣ ꯇ ꯃꯌꯥꯝ ꯊꯝꯈ꯭ꯔꯕꯒꯤ ꯃꯣꯛꯀ ꯈꯪꯗ꯭ꯔꯒ ꯃꯌꯥ ꯅꯨꯄꯤ ꯂꯣꯏꯕ ꯃꯇꯝꯗ ꯑꯩꯅ ꯅꯪ ꯂꯣꯏꯕꯗ ꯄꯤꯈ꯭ꯔꯣꯅ ꯅꯤꯔꯒ ꯂꯩꯕꯅꯤ ꯍꯧꯖꯤꯛ ꯕꯣꯜ ꯍꯥꯟꯅ ꯌꯦꯡꯈ꯭ꯔꯒꯦ ꯑꯩ ꯑꯃꯨꯛꯀ ꯑꯦꯄꯂꯤꯀꯦꯁꯟꯁꯨ ꯏꯅꯤꯉꯥꯏ ꯂꯥꯏꯕ ꯑꯩ ꯊꯕꯛ ꯉꯥꯛꯇ ꯍꯧꯖꯤꯛ ꯂꯣꯏꯔꯦ ꯑꯩꯒꯤ ꯍꯣꯏ ꯑ ꯉꯁꯤꯒꯤ ꯕꯣꯜꯗꯤ ꯑꯃꯨꯛ ꯑꯩꯁꯨ ꯌꯦꯡꯅꯤꯡꯕꯀꯣ ꯑꯗꯨꯅ ꯑꯁ ꯑꯩꯁꯨ ꯄꯥꯝꯃꯨ ꯑꯣꯏꯕ ꯍꯣꯏ ꯑꯌꯨꯛꯇꯁꯨ ꯄꯨꯡ ꯍꯣꯏ ꯗ꯭ꯌꯨꯇꯤꯁꯨ ꯄꯨꯡ ꯅꯥꯏꯟꯗ ꯇꯧꯒꯅꯤ ꯍꯥꯏꯌꯦ ꯑꯗꯨꯒ ꯁꯝꯃꯤꯠ ꯇꯧꯕꯁꯨ ꯄꯨꯡ ꯅꯥꯏꯟꯗ ꯄꯨꯔꯛꯑꯣ ꯍꯥꯏꯌꯦ ꯑꯁ ꯈꯪꯗ꯭ꯔꯦ ꯑꯩ ꯃꯊꯥ ꯌꯥꯝ ꯁꯥꯏꯌꯦ ꯔꯒ ꯂꯩꯌꯦ ꯑꯣꯖꯥꯁꯤꯁꯨ ꯈꯔ ꯁꯥꯊꯤꯕ ꯑꯣꯖꯥ ꯑꯣꯏꯕꯒꯤ ꯑꯩꯈꯣꯏꯒꯤꯁꯦ
ꯑꯃꯤꯇꯥ ꯕꯦꯗꯥ ꯀꯥꯕ ꯑꯈꯣꯏꯗꯣ ꯁꯃꯔ ꯕ꯭ꯔꯦꯛ ꯆꯠꯄꯗꯣ ꯊꯦꯡꯅ ꯍꯜꯂꯥꯛꯄꯒꯤ ꯃꯥꯗꯣ ꯁꯥꯎꯋꯦꯕ ꯑꯗꯨꯗꯒꯤ ꯉꯁꯤꯁꯨ ꯑꯦꯇꯦꯟꯗꯦꯟꯁ ꯄꯥꯜꯂꯔꯣꯏꯅ ꯇꯧꯔꯝꯕꯅꯤ
ꯅꯣꯏ ꯏꯝ ꯐ꯭ꯔꯦꯟꯁꯤꯡꯗꯤ ꯂꯣꯏꯔꯕ꯭ꯔꯥ ꯑꯗꯨꯗꯤ
ꯑꯈꯣꯏ ꯐ꯭ꯔꯦꯟꯁꯤꯡꯗꯣ ꯈꯔꯗꯤ ꯂꯣꯏꯗꯦ ꯗꯨ ꯑꯣꯏꯔꯁꯨ__ ꯑꯈꯣꯏꯒꯤ ꯑꯣꯖꯥꯗꯣ ꯈꯔ ꯄꯥꯔꯁꯦꯂꯤꯇꯤ ꯂꯩꯌꯦꯕ
ꯑꯥ ꯑ ꯑ
ꯑꯗꯨ ꯑꯣꯏꯕꯗꯒꯤ ꯑꯈꯣꯏꯅ ꯇꯥꯎꯕꯗꯣ ꯃꯥ__ ꯑꯈꯣꯏ ꯈꯔ ꯑꯩ ꯎꯝ ꯑꯈꯣꯏ ꯃꯁꯦꯟꯗ ꯑꯣꯏꯔꯁꯨ ꯈꯔ ꯅꯨꯄꯤ ꯑꯃꯕꯨꯗꯤ ꯅꯨꯡꯁꯤꯕ ꯑꯃ ꯂꯩꯕꯅꯦ ꯃꯥꯅ꯫ ꯑꯗꯨ ꯅꯨꯄꯤꯅꯗꯤ ꯇꯥꯎꯕ ꯂꯣꯏꯅꯃꯛ ꯌꯥꯕꯃꯦ ꯑꯈꯣꯏꯅ ꯇꯥꯎꯔꯗꯤ ꯃꯥꯗ ꯁꯨꯝ ꯌꯥ ꯌꯥꯗꯝꯅꯦꯕ ꯍꯣꯏ ꯃꯤ ꯈ ꯄꯦꯔꯥ ꯂꯩꯕ ꯑꯦ ꯏ ꯆꯥꯛ ꯐꯖꯥꯗꯦ ꯑꯗꯨꯣꯂꯥꯏꯔꯦꯛꯛꯇꯈꯅ ꯍꯥꯏꯥꯏꯕꯒꯀꯣ ꯃꯣꯏꯁꯦ ꯑꯗꯨꯝ ꯅꯨꯡꯁꯤꯕꯤꯑꯕ ꯑꯗꯨ ꯅꯨꯄꯤꯕꯨꯣ
ꯃ ꯌꯥ ꯊ
ꯑꯥ ꯎꯝ
ꯃꯤꯁ꯭ꯔꯥ ꯅꯠꯇ꯭ꯔꯒ ꯃꯦꯇꯥꯝ꯭ꯔꯥ
ꯑꯣꯏꯈ꯭ꯔꯦ ꯃꯥꯁꯨ ꯗꯥꯏꯚꯣꯔꯁ ꯇꯧꯔꯒ ꯂꯩ ꯍꯥꯏꯕꯅꯤ ꯃꯥ ꯅꯨ
ꯑ ꯑ
ꯑꯪ꯭ꯔꯗ ꯇꯨꯅ ꯅꯨꯄꯤꯤꯗ ꯇꯣ ꯇꯧꯔ ꯂ ꯂꯩꯗꯅꯤ ꯁꯠ
ꯁ꯭ꯀꯨꯜꯗ ꯑꯃ ꯑꯃ ꯑꯣꯖꯥ ꯑꯃ ꯃꯥꯅꯦ ꯁꯨꯃꯥꯏꯅ ꯇꯧꯏꯀꯣ
ꯍꯣꯏ ꯁꯨꯃꯥꯏꯅ ꯇꯥꯎꯧꯕꯅꯦ
ꯍ ꯁꯀꯨꯜꯗꯁꯨ ꯁꯦꯀꯦꯟꯗꯔꯤꯗꯁꯨ ꯀꯣꯦꯖꯗꯁꯨ
ꯍꯣꯏꯠ ꯂꯣꯏꯅꯃꯛꯇ ꯁꯨꯃꯥꯏꯅ ꯇꯥꯎꯕꯅꯤ ꯃꯣꯏ ꯃꯤ ꯑꯃ ꯑꯃꯗꯤ ꯐꯠꯇꯕ ꯑꯃꯗꯤ__ ꯎꯝ ꯌꯥꯎꯕꯅꯦꯕ ꯃꯥꯗꯣ ꯁꯣꯅꯣ ꯈꯔ ꯆꯨꯕꯒꯤꯀꯣ ꯍꯣꯏ ꯑꯣꯖꯥꯗꯣ
ꯎꯝ
ꯃꯤ ꯃꯥꯅ ꯐꯥꯅꯤꯡꯕ ꯅꯨꯃꯤꯠꯅ ꯐꯥꯔꯅꯤ ꯑꯗꯨꯒ ꯑꯦꯈꯣꯏꯗꯣ ꯃꯔꯛ ꯃꯔꯛꯇ__ ꯁꯄꯣꯔꯠꯁ ꯀꯨꯝꯕꯁꯨ ꯑꯈꯣꯏꯒꯤ ꯀꯣꯔꯁꯀꯤꯗꯤ ꯗꯨꯝ ꯂꯩ ꯂꯩꯌꯦꯕ ꯃꯔꯛ ꯃꯔꯛ ꯇꯥ ꯑꯁ ꯑꯈꯣꯏꯒꯤ ꯀꯣꯂꯦꯖꯇꯤ ꯀꯩꯅꯣꯝ ꯇꯧꯕꯅꯦ ꯎꯝ ꯃꯁꯥ ꯃꯁꯥꯒꯤ ꯀꯣꯔꯁ ꯀꯣꯔꯠ꯭ꯁꯀꯤ ꯑꯣꯏꯅ ꯁ꯭ꯄꯣꯔꯠꯁꯨ ꯇꯧꯋꯦ ꯐꯦꯔꯋꯦꯜꯒꯨꯝꯕꯁꯨ ꯇꯧꯋꯦ꯫ ꯑꯗꯨꯝ ꯇꯧꯅꯦ ꯃꯤ ꯇꯣꯉꯥꯟ ꯇꯣꯉꯥꯟꯅ ꯈ ꯇꯀꯣ ꯃꯁꯥ ꯃꯁꯥꯒꯤ ꯀꯣꯔꯁ ꯈꯛ ꯑꯗꯨꯃꯥꯏꯅ ꯐꯦꯔꯋꯦꯜꯒꯨꯝꯕꯁꯨ ꯇꯥꯎꯕꯅꯦꯕ ꯗꯨꯒꯤ ꯑꯁ ꯖꯥꯠ ꯑꯃꯥꯅꯤ ꯃꯣꯏ ꯀꯣꯂꯦꯖꯁꯦ ꯌꯥꯝ ꯋꯥꯔ ꯂꯩꯕꯅꯤꯈꯣꯏ꯫ ꯅꯪꯗꯤ ꯇꯨꯝꯔ ꯗꯧꯔꯣ꯫
ꯍꯥ ꯈꯪꯗꯦꯗ꯫
ꯉꯟꯂꯤꯌꯦꯗ ꯇꯨꯝꯈꯤꯅꯨꯗ
ꯑꯩ ꯉꯜꯂꯦ
ꯐ꯭ꯔꯤ ꯗꯨꯝ ꯂꯩꯒꯦꯔꯥ ꯍꯌꯦꯡꯁꯨ
ꯎꯝ ꯗꯩꯒꯤ
ꯑ ꯑꯧ ꯑꯩ ꯎꯝ ꯑꯧ ꯃꯄꯥꯟ ꯊꯣꯛꯑꯒ ꯍꯜꯂꯛꯄ ꯇꯝꯗ ꯑꯣꯏꯔꯗꯤꯀꯣ ꯍꯜꯂꯛꯑꯒ ꯊꯣꯛꯄ ꯐꯪꯔꯗꯤ ꯑꯩꯗꯣ ꯍꯌꯦꯡꯁꯦ ꯐꯖꯅ ꯆꯠꯂꯒ ꯁꯦꯝꯗꯣꯛꯀꯦꯅ ꯈꯟꯕꯅꯦꯕ
ꯎꯝ
ꯆꯠꯄ ꯌꯥꯏ ꯌꯥꯔꯗꯤ ꯍꯜꯂꯛꯑꯒ ꯑꯗꯨꯝ ꯅꯪ ꯐ꯭ꯔꯤ ꯂꯩ ꯂꯩꯕ ꯃꯇꯝꯗ ꯇꯧꯔꯛꯀꯦ ꯅꯪꯕꯨ ꯚꯤꯗꯤꯑꯣ ꯀꯣꯜꯁꯨ ꯇꯧꯔꯒꯦ ꯍꯌꯦꯡꯗꯤ ꯑꯩꯅ ꯍꯥꯏꯕꯤꯒꯦ ꯁꯦꯝꯕꯒꯤ ꯀꯃꯥꯏꯅ ꯁꯦꯝꯗꯣꯏꯅꯣꯗꯣ ꯅꯪꯒꯤ ꯆꯠꯇꯕ ꯀꯨꯏꯔꯦꯅ ꯑꯗꯨꯒꯤ
ꯑꯣ ꯁꯛꯁꯨ ꯈꯪꯗꯦ
ꯍꯣꯏ ꯑꯗꯨꯝ ꯀꯥꯏꯗꯦꯗ ꯁꯛ ꯎꯠꯇ꯭ꯔꯁꯨ ꯑꯗꯨꯝ ꯏꯁꯀ꯭ꯔꯤꯟ ꯁꯦꯔꯒꯨꯝꯕꯗ ꯇꯧꯔꯒꯅꯤꯀꯣ ꯑꯩꯁꯨ ꯏꯅꯥꯎ ꯅꯨꯄꯥꯅ ꯍꯣꯏ ꯑꯗꯨ ꯀꯥꯏꯗꯦ ꯍꯣꯏ ꯑꯗꯨꯝꯕꯁꯨ ꯏꯅꯥꯎ ꯅꯨꯄꯥꯅ ꯇꯝꯕꯤꯕꯅꯦꯕ ꯍ ꯕꯨꯗꯣ ꯑꯩ ꯍꯥꯏꯇꯕꯒꯤ ꯑꯩꯒꯤꯗꯣ ꯁꯣꯏ ꯁꯣꯏꯔꯒ ꯂꯩꯔꯦ ꯑꯩ ꯇꯧꯕ ꯍꯩꯇ꯭ꯔꯦ ꯍꯥꯏꯕꯒꯤ ꯃꯥꯅ ꯃꯉꯣꯟꯗ ꯊꯥꯔꯛꯑꯣꯟ ꯍꯥꯏꯕ
ꯎꯝ ꯉꯁꯥꯏ ꯅꯨꯄꯥ ꯑꯃꯗꯣ ꯑꯩꯉꯣꯟꯗ ꯀꯣꯜ ꯇꯧꯔꯛꯑꯦꯕ
ꯑꯧ
ꯃꯅꯦ ꯑꯥ ꯑꯩꯒꯤ ꯐꯣꯟ ꯅꯣꯏꯅ ꯐꯣꯟ ꯇꯧꯕ ꯌꯥꯗꯦ ꯍꯥꯏꯗ‌ꯣ ꯃꯥꯟ ꯀꯟꯇꯤꯅ꯭ꯌꯨ ꯀꯟꯇꯤꯅꯤ꯭ꯌꯨꯗ ꯑ‌ ꯊꯥꯎꯑꯣ ꯍꯥꯏꯕ ꯑꯩꯅ ꯌꯥꯠ ꯑꯩꯈꯣꯏꯁꯨ ꯑꯗꯨꯃꯥꯏꯅ ꯊꯥꯕꯅꯦ
ꯑꯣ ꯑꯗꯨꯗꯣ ꯊꯥꯔꯒ ꯑꯩꯈꯣꯏꯒꯤ ꯌꯥꯝ ꯃꯥꯡꯉꯦꯕ ꯑꯗꯨ ꯑꯣꯏꯕꯒꯤ ꯑꯗꯨꯒꯤ ꯅꯝꯕꯔ ꯑꯇꯣꯞꯄ ꯇꯥꯏꯞ ꯇꯧꯕ ꯃꯐꯝ ꯑꯃ ꯂꯩꯈ꯭ꯔꯕꯅꯦꯕ ꯑꯩ ꯅꯪꯁꯨ ꯑꯩꯅ ꯚꯕꯤꯗꯤꯑꯣ ꯀꯣꯜ ꯇꯧꯔꯒ ꯐꯖꯅ ꯇꯧꯕꯤꯒꯦ ꯍꯥꯏꯅ ꯑꯅꯤꯗ ꯅꯠꯇ꯭ꯔꯗꯤ ꯑꯩꯁꯨ ꯅꯍꯥꯟ ꯏꯆꯦ ꯑꯁꯦꯡꯕ ꯏꯆꯦ ꯑꯃ ꯅꯪꯁꯨ ꯀꯣ ꯑ ꯑꯩꯉꯣꯟꯗ ꯍꯥꯏꯕꯤꯕꯅꯦꯕ ꯁꯨꯃꯥꯏꯅ ꯇꯧꯋꯣꯅ ꯑꯗꯨꯒ ꯃꯥꯅ ꯍꯥꯏꯕꯗꯣ ꯑꯩꯁꯦ ꯒ꯭ꯌꯥꯟ ꯇꯥꯗ꯭ꯔꯦꯕ ꯑꯗꯨꯗꯨꯒꯤ ꯃꯊꯥꯡꯗ ꯎꯝ ꯏꯅꯥꯎ ꯅꯨꯄꯥꯗ ꯉꯔꯥꯡ ꯀꯣꯜ ꯇꯧꯕ ꯃꯇꯝꯗ ꯃꯥꯅ ꯁꯨꯃꯥꯏꯅ ꯇꯧꯑꯣ ꯁꯨꯃꯥꯏꯅ ꯇꯧꯑꯣ ꯍꯥꯏꯕꯗꯒꯤ ꯑꯩꯁꯨ ꯇ꯭ꯔꯥꯏ ꯇꯧꯔꯒ ꯆꯠꯈ꯭ꯔꯦꯕ
ꯑ
ꯑꯗꯣ ꯍꯧꯖꯤꯛꯇꯤ ꯑ ꯋꯥꯗꯣ ꯍꯥꯏꯔꯣꯒꯨꯝꯁꯤꯗꯅꯀꯣ
ꯍꯣꯏ ꯍꯣꯏ ꯍꯣꯏ
ꯑꯃꯨꯛꯀ ꯃꯊꯥꯡꯗ ꯕꯦꯔꯥ ꯀꯥꯔꯗꯤ
ꯅ ꯉꯁꯤꯗꯤ ꯀꯔꯤ ꯊꯕꯛ ꯇꯧꯔꯒ ꯂꯩꯕ꯭ꯔꯣ ꯍꯣꯏ ꯑ
ꯐ꯭ꯔꯤꯗ ꯂꯩꯔꯒ ꯀꯩꯅꯣ
ꯅꯣꯡ ꯆꯨꯗꯕ꯭ꯔꯥ
ꯆꯨꯋꯦ ꯅꯣꯏꯗꯤ
ꯎ ꯑꯁ ꯑꯩꯈꯣꯏꯗꯗꯤ ꯅꯣꯡꯗꯤ ꯆꯨꯗꯦ ꯑꯗꯨꯗꯣ ꯅꯨꯡꯁꯤꯠꯇꯤ ꯁꯤꯠꯄꯒꯤ ꯅꯨꯡꯉꯥꯏꯌꯦ ꯉꯁꯤꯗꯤ ꯌꯥꯝ
ꯑ ꯑ ꯌꯥꯝꯗꯤꯅꯗꯤ ꯅꯣꯡ ꯆꯨꯕꯗꯣ
ꯍꯣꯏ ꯅꯣꯏꯗꯤ ꯅꯨꯡꯉꯥꯏꯔꯝꯅꯤꯀꯣ ꯏꯪꯉꯒ
ꯈꯪꯗꯦꯗ ꯁꯥꯏꯗ
ꯑ ꯅꯣꯡ ꯆꯨꯔꯁꯨ ꯁꯥꯕ꯭ꯔꯥ
ꯍꯣꯏ
ꯑꯣ ꯑꯩꯈꯣꯏꯗꯗꯤ ꯅꯣꯡ ꯆꯨꯔꯗꯤ ꯌꯥꯝꯅ ꯅꯨꯡꯉꯥꯏꯈ꯭ꯔꯦ ꯋꯦꯗꯔꯗꯣ ꯅꯣꯡ ꯆꯨꯗꯦ ꯅꯨꯃꯤꯠ ꯑꯃ ꯑꯅꯤꯁꯨ ꯑꯗꯨꯝ ꯌꯦꯡꯔꯒ ꯀꯣ
ꯎꯝ
ꯌꯥꯝꯅ ꯅꯨꯡꯉꯥꯏꯌꯦꯕ ꯅꯠꯇ꯭ꯔꯗꯤ ꯑꯁꯕꯦꯔꯥ ꯀꯥꯕꯅꯦ ꯑꯩꯈꯣꯏꯁꯨ
ꯉꯁꯤ ꯀ꯭ꯂꯥꯁ ꯇꯔꯄ꯭ꯔꯥ
ꯍꯣꯏ ꯉꯁꯤ ꯀ꯭ꯂꯥꯁ ꯆꯠꯂꯦ ꯑꯗꯨꯒ ꯑꯩꯗꯣ ꯒ꯭ꯔꯨꯞꯇꯣ ꯈꯔ ꯑꯦꯛꯇꯤꯚ ꯑꯣꯏꯅꯤꯡꯉꯦꯕ ꯑꯟꯗꯥꯛꯁꯦ ꯑꯗꯨ ꯑꯣꯏꯕꯗꯒꯤ ꯉꯁꯤꯗꯣ ꯑꯩꯒꯤ ꯐꯣꯟꯁꯦ ꯑꯃꯕꯨ ꯌꯥꯗꯕꯒꯤ ꯏꯃꯥꯟꯅꯕꯤꯁꯤꯡꯕꯨ ꯑꯃꯀ ꯅꯪꯒꯤ ꯍꯣꯁ ꯄꯣꯠ ꯄꯤꯌꯣ ꯅꯪꯒꯤ ꯍꯣꯁ ꯄꯣꯠ ꯄꯤꯌꯣ ꯅꯪ ꯅꯤꯕꯅ ꯁꯤꯔꯕꯅꯤ ꯑꯗꯨꯒꯤ ꯃꯣꯏꯅ ꯅꯣꯛꯂꯒ ꯂꯩꯕꯅꯦ ꯍꯦꯟꯗꯤ ꯍꯦꯟ ꯃꯥꯜꯂꯦ ꯍꯦ ꯅꯥꯡꯁꯤꯁꯨꯨꯅ
ꯋꯥꯏ ꯐꯥꯏ ꯋꯥꯏ ꯐꯥꯏꯗꯤ ꯀꯩꯗꯧꯔꯦ
ꯑꯩ ꯍꯣꯏꯗꯣ ꯀꯣꯂꯦꯖ ꯆꯠꯄ ꯃꯇꯝꯗꯗꯤ ꯋꯥꯏꯐꯥꯏ ꯄꯤꯗꯦꯕ ꯃꯣꯏꯁꯦ
ꯑꯣ
ꯑꯗꯨꯒꯤ ꯏꯁ ꯌꯥꯝ ꯅꯣꯛꯅꯤꯡꯕꯅꯦ ꯃꯣꯏꯗꯣ
ꯄꯤꯗꯤ ꯄꯤꯕ꯭ꯔꯥ
ꯍꯣꯏ ꯑꯩꯈꯣꯏ ꯃꯁꯦꯟ ꯈꯔ ꯃꯅꯤꯄꯨꯔ ꯃꯁꯦꯟ ꯑꯣꯏꯕꯒꯤꯀꯣ ꯑꯩꯈꯣꯏꯗꯤ ꯄꯤ ꯄꯤꯗꯤ ꯄꯤꯕꯤꯌꯦꯕ ꯑꯩꯅ ꯑꯃꯨꯛꯀ ꯅꯨꯡꯁꯤꯅ ꯊꯥꯕꯤ ꯑꯃꯨꯛꯀ ꯅꯨꯡꯁꯤ ꯅꯨꯡꯇꯤꯒꯤ ꯊꯥꯕꯤꯌꯣꯅ ꯑꯗꯨ ꯃꯣꯏꯒꯤꯗꯤ ꯑꯥꯏꯐꯣꯟꯁꯨ ꯑꯣꯏꯕꯅꯤꯅ ꯈꯔ ꯕꯦꯇ꯭ꯔꯤꯒꯨꯝꯕꯗꯣ ꯆꯥꯒꯅꯤꯅ ꯄꯣꯠꯒꯨꯝꯕ ꯊꯥꯕ ꯑꯗꯨꯗꯤ ꯑꯃꯨꯛꯀꯁꯨ ꯌꯥꯝꯅ ꯅꯤꯅꯤꯡꯉꯥꯏꯁꯨ ꯇꯥꯟꯕ ꯍꯥꯏꯗꯣ
ꯚꯇꯔꯤꯗꯤ ꯌꯥꯗꯅꯦ
ꯍꯣꯏ ꯈꯨꯠꯆꯥ ꯑꯃ ꯑꯣꯏꯕꯅꯦ ꯃꯣꯏꯒꯤꯗꯤ ꯈꯔ ꯂꯔ ꯇ ꯃꯦꯇ꯭ꯔꯤꯗ ꯇꯥꯔꯦ ꯇꯥꯔꯦ ꯇꯔꯦ ꯀꯦꯃꯦꯔ ꯀꯣꯃꯥ ꯍꯥꯛ ꯇ ꯐꯖꯥ ꯀꯔꯕꯀꯨ ꯃꯣꯏ ꯐꯣꯟ ꯍꯪꯁꯦ ꯅꯪꯁꯨ ꯕꯣꯛꯦꯡꯉꯣ ꯌꯥꯝꯅ ꯅꯨꯡꯉꯥꯏꯌꯦ ꯒꯨꯠ ꯂꯩꯇꯕ꯭ꯔꯥ
ꯉꯁꯥꯏ ꯃꯤꯅꯤꯠ ꯑꯃ ꯑꯅꯤꯗꯤ ꯍꯦꯡꯉꯤꯁ
ꯑ ꯅꯣꯏꯒꯤ ꯌꯨꯝꯗꯁꯨ ꯃꯤ ꯂꯥꯛꯑꯒ ꯁꯨꯃꯥꯏ ꯌꯦꯡꯕ꯭ꯔꯥ
ꯌꯦꯡꯗꯦꯗ ꯆꯔꯖ ꯍꯥꯞꯇꯕꯒꯤ ꯃꯥꯒꯤ ꯐꯣꯟꯗꯗꯤ ꯌꯦꯡꯉꯦ
ꯍꯣꯏ ꯑꯩꯗꯤ ꯐꯣꯟꯗꯒꯤ ꯃꯆꯥ ꯃꯆꯥ ꯑꯣꯏꯅ ꯌꯦꯡꯕꯗ ꯍꯦꯟꯅꯁꯨ ꯅꯨꯡꯉꯥꯏꯕꯒꯨꯝ ꯇꯧꯋꯦꯗ ꯇꯨꯝꯔꯒ ꯇꯧꯅꯤꯡꯅꯤꯡꯕꯒꯤ ꯏꯁꯇꯥꯏꯜꯗ ꯇꯧꯕꯒꯤ
ꯎ
ꯑꯩ ꯑꯥꯗ ꯂꯩꯕ ꯃꯇꯝꯗꯁꯨ